ꯑ ꯍꯜꯂꯣ
ꯇꯥꯔꯕꯣ
ꯎꯝ ꯇꯥꯔꯦ ꯇꯥꯔꯦ ꯇꯥꯏꯌꯦ ꯇꯥꯗꯕ꯭ꯔꯣ ꯄꯥꯔꯝꯃꯤꯅꯦ
ꯇꯥꯏꯌ‌ꯦ ꯇꯥꯏꯌ‌ꯦ ꯇꯩꯌ‌ꯦ
ꯎꯝ ꯂꯥꯏꯔꯤꯛꯁꯦ ꯈꯔ ꯄꯥꯖꯤꯔ ꯇꯧꯔꯝꯃꯤ ꯍꯥꯥ
ꯑꯣ
ꯁꯥꯕꯁꯦ ꯀꯥꯡꯅ ꯆꯤꯛ ꯄꯅ ꯃꯔ‌ꯣꯟ ꯑꯃ
ꯑꯣ ꯃꯣꯏ ꯀꯥꯗꯨ
ꯅꯪꯗꯤ ꯀꯩꯗꯧꯔꯝꯃꯤꯅꯣ
ꯑꯩꯁꯥꯏꯗꯩ ꯐꯣꯟꯗꯣ ꯌꯦꯡꯉꯦ ꯑꯗꯒꯤ ꯐꯣꯟꯗ‌ꯣ ꯌꯦꯡꯉꯒ ꯀꯩꯅꯣ ꯇꯧꯕ ꯍꯥꯏꯇꯥꯔꯦꯅꯦ ꯎꯝ ꯀꯔꯤꯑꯕ ꯁꯨꯝ ꯃꯤꯟꯇ꯭ꯔ ꯀꯩꯀꯥ ꯆꯪꯉꯒꯅꯦ ꯀꯩꯅꯣ ꯌꯦꯡꯉꯨꯕ ꯂꯩꯕ ꯉꯝꯗ꯭ꯔ ꯄꯣꯠ ꯃꯌꯥꯝꯗꯣ ꯌꯦꯡ ꯁꯥꯟꯅꯔꯝꯃꯤꯕ ꯌꯦꯡꯉ ꯌꯦꯡꯉ ꯀꯩꯗꯧꯔꯨꯅꯤ ꯂꯩꯔꯣꯏꯗꯕꯅ ꯊꯣꯛꯂꯛꯑ‌ꯦ ꯎꯄꯥꯏꯗꯨ ꯂꯩꯇꯗꯅ
ꯍꯌꯦꯡ ꯀ꯭ꯂꯥꯁ ꯂꯩꯕ꯭ꯔꯣ
ꯍꯌꯦꯡꯖ‌ꯦ ꯀ꯭ꯂꯥꯁꯁꯦ ꯈꯪꯗꯦ ꯆꯠꯇꯣ ꯂꯩꯗꯤ ꯑꯣꯖꯥꯁꯤꯅꯁꯨ ꯇꯧꯅꯤ ꯐꯖꯅꯁꯨ ꯍꯥꯏꯗꯦ ꯇꯧꯔꯣꯏꯁꯨ ꯍꯥꯏꯗꯦ ꯀꯟꯐ꯭ꯌꯨꯁ ꯆꯠꯍꯜꯂꯦ ꯑꯩꯈꯣꯏꯕꯨ ꯑꯗꯨꯅ ꯆꯠꯀꯗ꯭ꯔꯥ ꯆꯠꯂꯣꯏꯗ꯭ꯔꯥ ꯈꯪꯗꯦ ꯑꯗꯨ ꯆꯠꯅꯤꯡꯗꯕꯅ ꯉꯥꯎꯔꯦ ꯑꯩꯗꯤ ꯑꯗꯨꯃꯥꯏꯅ ꯈꯜꯂꯤ ꯍꯧꯖꯤꯛꯀꯥꯟ ꯅꯪ ꯀꯩꯀꯩ ꯁꯨꯝ ꯗ꯭ꯔꯃꯥ ꯌꯦꯡꯕ꯭ꯔꯣ ꯅꯪꯁꯦ ꯌꯦꯡꯒꯟꯕ꯭ꯔꯣ ꯌꯦꯡꯒꯟꯗꯕ꯭ꯔꯣ ꯐꯤꯂꯝꯒꯨꯝꯕꯁꯦ
ꯌꯦꯡꯒꯜꯂꯦ ꯍꯟꯗꯛ ꯀꯟꯅ ꯌꯦꯡꯉꯦ ꯑꯩꯅ
ꯑꯣ ꯑꯣ ꯁꯤꯁꯨ ꯍꯧꯖꯤꯛꯀꯥꯟꯁꯦ ꯌꯦꯡꯅꯤꯡꯕꯅ ꯗ꯭ꯔꯃꯥꯁꯦ ꯑꯦꯛꯖꯥꯝ ꯃꯌꯥ ꯑꯣꯏꯕꯒꯤꯅꯦ ꯗ꯭ꯔꯃꯥ ꯅꯨꯡꯉꯥꯏ ꯅꯨꯡꯉꯥꯏꯕ ꯑꯩꯅ ꯌꯦꯡꯅꯤꯡꯕꯁꯦ ꯌꯥꯝ ꯊꯣꯛꯂꯛꯑꯦꯕ ꯈꯪꯉꯕ ꯑꯗꯣ ꯑꯩ ꯌ‌ꯦꯡꯗꯤ ꯌꯦꯡꯉꯨꯗ꯭ꯔꯦ ꯌꯦꯡꯉꯨꯕꯗꯅꯦ ꯑꯩꯁꯦ ꯌꯥꯔꯣꯏꯗꯕꯀꯣ ꯑꯗꯨꯅ ꯑꯩ ꯌꯦꯡꯗꯕꯤꯗ ꯈꯥꯡ ꯍꯥꯡꯉꯒ ꯂꯩꯔꯦ ꯑꯦꯛꯖꯥꯝ ꯂꯣꯏꯔꯦ ꯌꯦꯡꯒꯦꯅ ꯑꯁꯤ ꯍꯌꯦꯡ ꯑꯦꯛꯖꯥꯝ ꯂꯣꯏꯔꯗꯤ ꯑꯃꯨꯛ ꯌꯦꯡꯅꯤꯡꯉꯛꯑꯔꯣꯏ ꯑꯩ ꯑꯗꯨꯅ ꯍꯧꯖꯤꯛꯅ ꯑꯦꯛꯖꯥꯝ ꯃꯌꯥ ꯑꯣꯏꯕꯒꯤ ꯌꯥꯝ ꯌꯦꯡꯅꯤꯡꯕꯤꯗꯣ ꯑꯣꯏꯕ
ꯑꯦꯛꯖꯥꯝꯒꯤ ꯂꯥꯏꯔꯤꯛꯀ ꯄꯥꯔꯕ꯭ꯔꯅꯦ ꯅꯪꯕꯨ
ꯈꯪꯗꯦꯗ ꯑꯦꯛꯖꯥꯝ ꯂꯥꯏꯔꯤ ꯄꯩꯁꯥ ꯄꯥꯏꯅꯤꯡꯉꯦ ꯑꯩ ꯍꯧꯖꯤꯛ ꯄꯩꯁꯥ ꯄꯥꯏꯕꯤ ꯑꯣꯏꯅꯤꯡꯏ
ꯂꯥꯏꯔꯤꯛ ꯀ ꯌꯥꯝ ꯄꯥꯕ ꯃꯥꯜꯂꯤꯗ
ꯑꯩ ꯑꯩ ꯄꯥ ꯑꯩ ꯉꯁꯤꯒꯤꯗꯤ ꯁꯨꯡꯄꯥ ꯄꯥꯗ꯭ꯔꯤ ꯑꯩ ꯅꯍꯥꯟꯉꯩ ꯄꯥꯔꯖꯨ ꯉꯁꯤꯒꯤ ꯑꯣꯏꯅꯗꯤ ꯑꯩꯒ ꯂꯥꯏꯔꯤꯛꯀ ꯊꯦꯡꯅꯗ꯭ꯔꯤ
ꯎꯝ
ꯂꯥꯏꯛꯅ ꯂꯥꯏꯔꯤꯛ ꯑꯩꯅ ꯑꯩꯗ ꯂꯩꯅꯔꯦ ꯉꯁꯤꯒꯤ ꯑꯣꯏꯅꯗꯤ ꯑꯩ
ꯑꯦꯖꯥꯝ ꯅꯨꯃꯤꯠꯇ ꯂꯣꯏ ꯊꯦꯡꯅꯁꯦ
ꯍꯣꯏ ꯍꯣꯏ ꯂ ꯑꯦꯛꯖꯥꯝ ꯍꯩꯅꯦ ꯍꯥꯏꯕꯒꯤ ꯉꯁꯤꯒꯨꯝꯕꯗꯨꯗꯅꯦ ꯎꯅꯔꯒꯦ ꯌꯥꯝ ꯉꯜꯂꯤꯉꯩꯗ ꯎꯅꯕꯁꯦ ꯇꯜꯂꯦꯕ ꯑꯩꯅ
ꯐꯣꯟꯁꯦ ꯆꯥꯔꯖ ꯇꯧꯔ ꯄꯥꯏꯕꯤꯔꯥ ꯄꯣꯛꯈꯥꯏꯔꯗꯧꯔ ꯁꯥꯕꯁꯦ
ꯎꯝ ꯃꯁꯥ ꯏꯪꯊꯝ ꯆꯟꯕ ꯃꯤꯒ ꯂꯩꯔꯒꯗꯤ ꯉꯍꯥꯛꯇꯪ ꯑꯣꯝꯕꯁꯨ ꯌꯥꯅꯤ ꯐꯣꯟꯗꯣ
ꯑꯥ
ꯈꯔ ꯏꯪꯒꯟꯕ ꯃꯤ ꯂꯩꯔꯒꯗꯤ ꯑ ꯑꯣꯝꯕ ꯌꯥꯅꯤꯌꯣ
ꯎꯝ ꯐꯨꯠꯕꯣꯜ ꯌꯦꯡꯅꯤ ꯍꯥꯏꯕꯁꯤꯗꯤ ꯇꯨꯝꯅꯤꯡꯕꯅ ꯉꯥꯎꯔꯦꯗ
ꯄꯨꯡ ꯕꯥꯔꯣ ꯃꯈꯥꯏꯗꯩꯅꯦꯗꯥꯏꯅꯦ
ꯎꯝ
ꯌꯦꯡꯊꯣꯛꯎ ꯌꯦꯡꯊꯣꯛꯑꯣ ꯑꯩ ꯍꯟꯗꯛꯀꯤꯗꯤ ꯁꯨꯌꯦꯡ ꯌꯦꯡꯗ꯭ꯔꯤꯕꯒꯤꯅꯦ ꯌꯦꯡꯈ꯭ꯔꯕꯨꯗꯤ ꯑꯗꯨꯝ ꯅꯨꯡꯉꯥꯏ ꯈꯪꯉꯦꯕ ꯑꯗꯣ ꯁꯨꯝ ꯌꯦꯡꯈꯤꯗꯕꯒꯤ ꯑꯩ ꯌꯦꯡꯅꯤꯡꯉꯨꯕꯁꯨ ꯐꯥꯎꯗ꯭ꯔꯦ
ꯐꯦꯟꯒꯤ ꯋꯥꯔ ꯃꯌꯥꯝꯁꯦ ꯑꯣꯏꯅꯅꯦ ꯌꯦꯡ ꯂꯩꯔꯦ ꯐꯦꯟꯒꯤ ꯃꯤꯝꯁ ꯃꯌꯥꯝꯁꯦ ꯐꯨꯠꯕꯣꯜ ꯅꯠꯇꯕ
ꯑꯗꯨꯁꯨ ꯅꯨꯡꯉꯥꯏꯕꯅꯤꯗ ꯑꯗꯨꯝ ꯃꯔꯛ
ꯅꯨꯡꯉꯥꯏꯕꯅꯦ
ꯌꯦꯡꯗꯖꯨ
ꯎꯝ ꯅꯣꯏꯁꯤ ꯀꯩꯅꯣꯑꯣ ꯇꯥꯡꯈꯨꯜꯅꯤꯀꯣ ꯅꯪꯁꯦ ꯀꯥꯎꯔꯦꯅꯦ ꯍꯦꯛꯇ ꯍꯪꯒꯦ ꯇꯧꯕ ꯀꯥꯎꯊꯣꯛꯎꯕ ꯑꯩꯅ ꯍꯦꯛꯇ ꯎꯝ ꯍꯝ
ꯑꯦ ꯈꯪꯉꯕꯅꯤꯅ ꯀꯥꯎꯔꯣꯅꯨ ꯍꯧꯖꯤꯛꯇꯤ
ꯍꯣꯏ ꯍꯣꯏ ꯍꯣꯏ ꯀꯥꯎꯔꯔꯣꯏ ꯀꯥꯎꯔꯔꯣꯏ ꯁꯨꯀꯥꯎ ꯍꯦꯛ ꯀꯥꯎꯔꯔꯣꯏ
ꯅꯪ ꯍꯣꯁꯇꯦꯜ ꯂꯩꯕ ꯀꯌꯥꯝ ꯀꯨꯏꯔꯒꯦ
ꯑꯩ ꯍꯣꯁꯇꯦꯜ ꯂꯩꯕꯖꯦ ꯑꯩꯖꯦ ꯃꯃꯥꯡꯒꯤ ꯀꯩꯅꯣꯗ ꯆꯪꯕꯅꯦ ꯑꯩꯅ ꯍꯣꯁꯇꯦꯜ ꯆꯪꯕꯁꯦ ꯌꯥꯝ ꯁꯦꯞꯇꯦꯝꯕꯔ ꯑꯣꯛꯇꯣꯕꯔ ꯅꯕꯦꯝꯕꯔ ꯃꯃꯥꯡ ꯆꯍꯤꯒꯤ ꯇ꯭ꯋꯦꯟꯇꯤ ꯇ꯭ꯋꯦꯟꯇꯤ ꯐꯥꯏꯚꯀꯤ ꯅꯣꯕꯦꯝꯕꯔ ꯁ꯭ꯋꯥꯏ ꯅꯣꯕꯦꯝꯕꯔꯒꯤ ꯗꯦꯠ ꯋꯥꯟꯗ ꯆꯪꯉꯦ ꯑꯩꯁꯦ
ꯑꯗꯨ ꯁꯨꯕ ꯑꯩꯒ ꯁꯤꯒꯤ ꯑꯩꯅ ꯂꯩꯔꯤꯕ ꯀꯥꯁꯦ ꯁꯤꯗ ꯍꯥꯟꯅ ꯂꯩꯔꯝꯕ ꯅꯨꯄꯤ ꯑꯩꯈꯣꯏꯒꯤ ꯀꯩꯅꯣ ꯒꯦꯁꯇ ꯂꯩꯕ ꯅꯨꯄꯤꯁꯦ ꯁꯤꯁꯨꯅꯦ ꯃꯥꯅꯅꯦ ꯑꯩꯉꯣꯟꯁꯤꯗ ꯐꯣꯟ ꯅꯝꯕꯔꯒ ꯊꯤꯔꯒ ꯗꯤꯄꯥꯔꯠꯃꯦꯟꯗꯒ ꯂꯥꯛꯑ ꯑꯩꯁ ꯇꯦ ꯍꯪꯉꯝꯃꯦꯌꯦ ꯑꯗꯨꯒ ꯃꯥꯅ ꯀꯦꯇ꯭ꯔꯦꯛ ꯀ ꯇꯧꯔ ꯐꯣꯟ ꯅꯝꯕꯔꯒꯁꯤ ꯂꯧꯔꯒ ꯑꯩꯉꯣꯟꯗ ꯃꯇꯝ ꯈꯔ ꯆꯪꯉꯛ ꯍꯥꯏꯗꯤ ꯅꯨꯃꯤꯠ ꯇꯔꯥꯅꯤꯒꯨꯝꯗꯪ ꯆꯪꯉꯛꯏꯔꯣꯏꯒꯦꯔꯥ ꯀꯥꯏꯅ ꯇꯧꯗꯅꯅꯦ ꯈꯔ ꯀꯟꯇ꯭ꯔꯣ ꯕꯁꯤ ꯍꯥꯏꯒꯗ꯭ꯔꯥ ꯃꯆꯥ ꯑꯃ ꯈꯤꯇꯪ ꯅꯤꯉꯥꯏ ꯁꯪꯗꯥꯟꯅꯕ ꯈꯔ ꯊꯣꯛꯈ꯭ꯔꯦ ꯏꯕꯥꯅꯤꯒꯤ ꯃꯔꯛꯇ
ꯑꯗꯨꯒ ꯆꯪꯉꯀꯥꯟꯗ ꯀꯩ ꯍꯥꯏꯒꯦ
ꯑꯩꯈꯣꯏꯔꯣꯝꯗꯩꯅꯦꯕ ꯑꯗꯨꯗ ꯑꯩꯅ ꯑꯩꯗꯤ ꯑꯩꯒꯤ ꯆꯪꯐꯝ ꯊꯣꯛꯄ ꯑꯩ ꯑꯗꯨꯝ ꯑꯗꯨꯒꯤ ꯔꯨꯝꯗꯣ ꯇꯥꯕꯅꯤꯅ ꯑꯗꯨꯝ ꯆꯪꯉꯛꯑꯒꯦ ꯍꯥꯏꯕ ꯃꯥ ꯍꯥꯏꯁꯤꯅ ꯅꯨꯃꯤꯠ ꯈꯔꯅꯤ ꯂꯩꯔ ꯆꯪꯉꯛꯑꯣ ꯔꯨꯝꯁꯦ ꯑꯦꯛꯆꯦꯟꯁ ꯇꯧꯅꯁꯦ ꯍꯥꯏꯕ ꯃꯥ ꯍꯥꯏꯁꯤꯅ ꯁꯤꯒꯤ ꯍꯣꯁꯇꯦꯜ ꯅꯥꯏꯟꯁꯤꯗ ꯃꯥ ꯔꯨꯝ ꯑꯃ ꯄꯤꯒꯦꯌꯦ ꯑꯩꯒꯤ ꯑꯩꯅ ꯍꯥꯏꯅ ꯄꯤꯒꯦꯅ ꯄꯤꯔꯗꯤ ꯗꯦꯠ ꯋꯥꯟꯗꯨꯗ ꯑꯗꯨꯝ ꯄꯤꯔꯣꯑꯣ ꯁꯤꯅꯦꯕ ꯑꯗꯨꯁꯨ ꯉꯝꯗꯕ ꯃꯥ ꯉꯥꯡꯅꯔꯤꯌꯦ ꯈꯪꯗꯦ ꯑꯁ ꯈꯔ ꯃꯔꯩ ꯃꯔꯥ ꯇꯧꯅꯔꯦ ꯇꯧꯅꯔꯒ ꯑꯗꯨꯝ ꯃꯥꯁꯦ ꯍꯟꯖꯤꯟ ꯍꯟꯖꯤꯟ ꯀꯣꯜ ꯇꯧꯔꯛꯑꯦ ꯑꯩꯁꯦ ꯑꯍꯥꯟꯕꯗ ꯁꯨꯝ ꯌꯥꯔꯝꯃꯦꯗ ꯏꯃꯥꯟꯅꯕꯤꯒꯩꯗ ꯁꯨꯝ ꯍꯪꯕꯗ ꯗ ꯃꯣꯏꯅ ꯌꯥꯔꯨꯅꯨ ꯅꯪꯒꯤ ꯆꯪꯐꯝ ꯊꯣꯛꯄꯗꯣ ꯑꯗꯨꯝ ꯆꯪꯍꯧꯔꯣ ꯑꯗꯨꯅ ꯐꯅꯤ ꯈꯣꯠꯅꯤꯅ ꯍꯥꯏꯕꯗꯒꯤ ꯑꯩꯅ ꯑꯩꯁꯨ ꯑꯗꯨꯝ ꯆꯪꯉꯛꯑꯅꯤ ꯅꯪꯁꯨ ꯅꯪꯒꯤ ꯂꯩꯐꯝ ꯊꯣꯛꯄ ꯂꯩꯔꯣ ꯍꯥꯏꯕꯗꯤ ꯃꯥꯁꯨ ꯑꯇꯣꯞꯄ ꯍꯣꯁꯇꯦꯜꯗ ꯈꯜꯂꯤꯅꯦꯕ ꯃꯥꯅ ꯆꯠꯅꯤꯡꯗꯕꯒꯤ ꯁꯤꯗ ꯂꯩꯅꯕ ꯉꯥꯡꯅꯕ ꯑꯗꯨ ꯃꯥꯏꯗꯨꯗꯤ ꯀꯟꯐꯥꯔꯝ ꯇꯥꯗꯕꯅꯤꯅꯀꯣ ꯇꯝꯕꯗꯨ ꯉꯝꯗꯦꯅ ꯃꯥꯅꯕꯨꯗꯤ ꯁꯥꯎꯅꯤꯡꯉꯝꯃꯅꯤ ꯑꯩꯗꯣ ꯑꯩꯁꯨ ꯎꯄꯥꯏ ꯂꯩꯇꯦ ꯑꯩꯁꯨ ꯑꯩ ꯆꯪꯍꯧꯔꯒꯦꯅ ꯆꯪꯉꯦ ꯑꯗꯣ ꯃꯥꯒꯤ ꯐꯣꯟ ꯅꯝꯕꯔꯒ ꯑꯗꯣ ꯃꯥ ꯑꯩꯒꯤ ꯅꯝꯕꯔꯒꯁꯨ ꯀꯛꯊꯠꯂꯝꯗꯧ ꯃꯥꯜꯂꯦ ꯑꯩꯅꯁꯨ ꯀꯛꯊꯠꯈ꯭ꯔꯦꯕ ꯃꯥꯏꯗ ꯑꯗꯨ ꯅ ꯃꯔ ꯑꯃ ꯐꯣꯟ ꯅꯝꯕꯔ ꯄꯥꯏꯅꯔꯤꯉꯩꯗ ꯑꯩꯅ ꯃꯥꯒꯤ ꯗꯤ ꯄꯤꯗ ꯑꯩ ꯑꯩꯅ ꯃꯥꯗꯣ ꯃꯁꯛ ꯈꯪꯉꯦꯕ ꯃꯥꯅꯗꯤ ꯑꯩ ꯈꯪꯕ ꯈꯪꯗꯕ꯭ꯔꯥ ꯈꯪꯗꯦ ꯑꯗꯨꯗꯨꯒ ꯍꯣꯁꯇꯦꯜꯁꯤ ꯂꯥꯛ ꯀꯥꯟꯗ ꯑꯩꯅ ꯃꯥꯁꯦ ꯑꯗꯨꯝ ꯎꯕꯗ ꯑꯩꯅ ꯃꯥꯁꯦ ꯈꯪꯗꯕ ꯁꯥꯔꯦ ꯑꯗꯨꯒ ꯑꯩꯅ ꯆꯥꯛ ꯂꯧꯔꯒ ꯔꯨꯝꯗ ꯆꯪꯉꯛꯄꯁꯤꯗꯅꯦ ꯃꯥ ꯑꯩꯉꯣꯟꯗ ꯃꯟꯅ ꯃꯨꯟꯅ ꯌꯦꯡꯉꯤꯕ ꯍꯥꯏꯗꯤ ꯔꯨꯝꯗꯣ ꯆꯪꯈ꯭ꯔꯕꯅꯤꯅ ꯑꯩꯅꯦꯗ ꯈꯪꯉꯦꯗꯅ ꯑꯗꯨꯗꯨꯒꯤꯅꯦ ꯍꯧꯖꯤꯛꯇꯤ ꯂꯣꯏꯔ ꯆꯠꯈ꯭ꯔꯕ ꯈꯪꯗꯦ ꯀꯌꯥ ꯎꯈꯤꯗ꯭ꯔꯦ ꯃꯁꯛꯀꯗꯤ ꯌꯥꯝ ꯐꯖꯕꯅꯦ ꯌꯥꯝ ꯇꯧꯔꯛꯈꯤꯅꯤ ꯏꯕꯦꯝꯃ ꯍꯌꯦꯡ ꯁꯤꯒꯤꯁꯦ ꯍꯥꯏꯗꯤ ꯅꯪꯁꯨ ꯒꯦꯁꯅꯤꯅꯀꯣ ꯅꯪꯒꯤꯗ ꯕꯣꯅꯥꯐꯥꯏ ꯇꯥꯕ ꯃꯤ ꯑꯃ ꯂꯥꯛꯈꯤꯅꯤꯗꯅ ꯍꯣꯏ ꯅꯣꯏꯅ ꯑꯗꯨꯝ ꯅꯁꯥꯅ ꯇꯥꯖꯕ ꯃꯐꯝꯗ ꯆꯠꯆꯈꯤꯒꯦ ꯍꯥꯏꯔꯕꯨꯗꯤ ꯌꯥꯏꯀꯣ ꯌꯥꯝ ꯇꯧꯅꯕꯅꯦꯕ ꯈꯪꯕ꯭ꯔꯥ
ꯎꯝ
ꯑꯩꯈꯣꯏ ꯏꯃꯥꯟꯅꯕꯤ ꯑꯃꯁꯨ ꯑꯇꯣꯞꯄ ꯍꯣꯁꯇꯦꯜꯗ ꯂꯩꯒꯦꯔꯒ ꯍꯪꯉꯛꯇꯣꯏꯦ ꯁꯤꯒꯨꯝꯕꯁꯦ ꯍꯥꯏꯗꯤ ꯃꯤꯁꯦ ꯅꯝꯃ ꯉꯝꯃꯕ ꯃꯤꯁꯦ ꯈꯔ ꯂꯩ ꯍꯥꯏꯇꯥꯔꯦ ꯁ꯭ꯋꯥꯏꯁꯤꯗ ꯀꯅꯥꯅꯣ ꯇꯨꯝꯅꯤꯡꯉꯤꯅꯃꯥꯟꯅꯕꯤꯗꯨꯔꯣ ꯇꯨꯝꯃꯨꯅꯨ ꯌꯨ
ꯄꯣꯜ ꯌꯦꯡꯕ ꯌꯥꯔꯔꯣꯏ ꯍꯥꯏ ꯑꯗꯨꯝ ꯌꯦꯡꯉꯦ ꯍꯥꯏꯕ
ꯎꯝ ꯎꯝ ꯇꯨꯝꯒꯅꯣꯏꯌꯨ ꯈꯗꯥꯡꯗ ꯑꯦꯛꯁꯔꯁꯥꯏꯁ ꯈꯔ ꯇꯧꯒꯣꯌꯨ
ꯇꯨ ꯇꯨ ꯇꯥꯕ꯭ꯔꯣ ꯈꯗꯥꯡꯗꯣ ꯑꯦꯛꯁꯔꯁꯥꯏꯁ ꯇꯧ ꯍꯥꯏꯌꯦ ꯇꯥꯕ꯭ꯔꯣ ꯂꯥꯏꯔꯤꯛ ꯄꯥꯔꯤꯕ ꯅꯨꯄꯤꯗꯣ ꯈꯗꯥꯡꯗꯣ ꯑꯦꯛꯁꯔꯁꯥꯏꯁ ꯆꯥꯎꯍꯥꯏ ꯇꯨꯝꯗꯅꯕ ꯈꯠꯅ ꯈꯅꯥꯡꯂꯣ ꯅꯈꯗꯥꯡ ꯍꯥꯏꯕ ꯅꯠꯇ꯭ꯔꯣ ꯅꯣꯏꯅ ꯀꯩꯅꯣ ꯆꯠꯄ ꯀꯥꯟꯗ ꯄꯩꯁꯥ ꯄꯤꯕꯗꯣ ꯅꯈꯤꯗꯥꯡ ꯈꯣꯏꯁꯨ ꯄꯥꯝꯃꯦꯅꯦ
ꯈꯗꯥꯡ ꯈꯔ ꯑꯦꯛꯁꯔꯁꯥꯏꯁ ꯍꯧꯖꯤꯛꯇꯤ ꯈꯗꯥꯡꯒꯤ ꯁꯤꯖꯟ ꯑꯣꯏꯔꯦ ꯑꯗꯨꯅ ꯄꯩꯁꯥꯒꯁꯦ ꯑꯃ ꯍꯥꯏꯅꯕꯗꯣ ꯃꯤꯟꯁꯇ ꯑꯃ ꯑꯩꯒꯤ ꯑꯦꯀꯥꯎꯟꯗ ꯃꯤꯅ ꯁꯣꯏꯗꯅ ꯀ꯭ꯔꯣꯔ ꯇꯔꯥ ꯀꯥꯞꯁꯤꯜꯂꯛꯑꯕ
ꯁꯤ ꯃꯌꯤꯡ ꯑꯣꯏꯅ ꯆꯠꯈ꯭ꯔꯣ ꯎꯝ ꯎꯝ ꯎꯝ ꯍ ꯒꯨꯠ ꯅꯥꯏꯠꯇꯨ ꯂꯣꯏ ꯃꯨꯊꯠꯂꯝꯒꯅꯨ ꯇꯨꯝꯃꯨ ꯁꯨꯃꯥꯏꯅ ꯁꯥꯕꯗꯣ ꯈꯔꯥ ꯅꯨꯡꯉꯥꯏꯌꯦꯁꯤꯅ
ꯐꯣꯟꯗꯩꯩꯔꯣ ꯌꯦꯡꯗꯧꯔꯤꯕ ꯐꯨꯠꯕꯣꯜꯁꯦ
ꯑꯧ ꯐꯣꯟꯗꯅꯦ ꯅꯪ ꯄ꯭ꯔꯣꯖꯦꯛꯇꯔꯒ ꯂꯩꯕ꯭ꯔꯣ
ꯂꯩꯖꯗꯦꯗ ꯀꯔꯥꯏꯗꯒꯤ ꯐꯣꯟꯅꯦꯅ ꯍꯦꯡ ꯆꯠꯄ ꯑꯄꯠ
ꯑꯥꯄꯨꯟꯁꯤꯝ ꯅꯨꯡꯉꯥꯏꯅꯤ ꯃꯊꯛꯇ
ꯄꯥꯏꯔꯤꯕ ꯐꯣꯟꯖꯤꯖꯨ ꯄꯗ꯭ꯔꯥ ꯄꯗ꯭ꯔꯥ ꯈꯞꯇꯅ ꯂꯣꯏꯔꯕ ꯃꯄꯨꯟꯁꯤ ꯂꯣꯏꯔꯕ ꯐꯣꯟ
ꯑꯩꯈꯣꯏꯅꯤ ꯋꯥꯔꯤ ꯁꯅꯩ ꯋꯥ ꯑꯝꯇ ꯉꯥꯡꯗꯦ
ꯋꯥ ꯉꯥꯡ
ꯑꯩꯔꯣ ꯎꯝ ꯅꯥꯕꯟꯅꯤ ꯉꯥꯡꯃꯤꯟꯅꯧꯑꯣ ꯈꯔꯥ ꯈꯔꯥ ꯉꯥꯡꯉꯤꯁꯤꯗꯤ
ꯃꯤꯅ ꯉꯥꯡꯕ
ꯇꯪ ꯆꯥꯏꯔꯛꯏꯖꯦ ꯇꯪꯈꯥꯏ ꯇꯪꯈꯥꯏ ꯉꯥꯡꯃꯤꯟꯅꯔꯣ ꯍꯥꯏꯌꯦꯕ ꯅ ꯑꯩꯈꯣꯏ ꯃꯦꯗꯥꯝꯅ ꯆꯩꯔꯛꯑꯦ ꯕꯨ ꯋꯥꯉ ꯃꯇꯝ ꯃꯇꯝ ꯈꯔꯥ ꯐꯪꯍꯜꯂꯨ ꯑꯩꯕꯨ ꯋꯥ ꯉꯥꯡꯅꯤꯉꯥꯏ ꯃꯥꯇꯝ ꯄꯤꯌꯨ ꯍꯥꯏꯌꯦ
ꯄꯤꯌꯦ ꯅꯪꯅ ꯉꯥꯡꯉꯛꯇꯕꯩꯅꯦ ꯑꯩꯅ ꯉꯥꯡꯖꯤꯜꯂꯤꯗꯣ
ꯑꯩꯈꯣꯏꯅꯦ ꯑꯩꯈꯣꯏ ꯂꯥꯏꯕ꯭ꯔꯤꯖꯦ ꯅꯪ ꯂꯥꯏꯕꯔ꯭ꯔꯤꯖꯦ ꯆꯪꯡꯉꯕꯣ
ꯑꯃꯨꯛ ꯑꯅꯤꯔꯛ ꯆꯡꯒ꯭ꯔꯦ
ꯑꯩꯈꯣꯏ ꯂꯥꯏꯕ꯭ꯔꯦꯔꯤꯁꯦ ꯑꯣꯟꯊꯣꯛꯅ ꯐꯔꯕ ꯁꯕꯖꯦꯛꯅꯤ ꯅꯪꯒꯤ ꯅꯅꯥꯎꯅꯨꯄꯥ ꯅꯅꯥꯎ ꯅꯨꯄꯤꯈꯣꯏ ꯇꯝꯅꯤꯡꯕ ꯂꯩꯔꯗꯤ ꯍꯥꯏꯔꯛꯑꯣ ꯑꯩꯅ ꯄꯥꯎ ꯐꯥꯎꯕꯤꯒꯦ
ꯌꯥꯏꯌꯦ ꯌꯥꯏꯌꯦ ꯍꯥꯏꯔꯛꯀꯦ ꯂꯩꯔꯀꯥꯟꯗ ꯍꯧꯖꯤꯛꯃꯛꯇꯤ ꯂꯩꯇꯦ
ꯑꯗꯨꯅꯤ ꯑꯁꯦꯡꯕ ꯍꯥꯏꯅ ꯂꯥꯏꯕ꯭ꯔꯦꯔꯤꯁꯦ ꯈꯪꯗꯦ ꯑꯩ ꯑꯦꯝ ꯌꯨꯗ ꯇꯝꯃꯛꯇ꯭ꯔꯤꯕ ꯃꯇꯝꯗꯗꯤ ꯈꯪꯗꯤꯌꯦ
ꯎꯝ
ꯁꯤꯗ ꯂꯥꯛꯄꯒ ꯈꯪꯕꯩ ꯋꯥꯅꯤ ꯁꯤ ꯁꯞꯖꯦꯛꯁꯦ ꯂꯩꯌꯦ ꯀꯥꯏꯅ
ꯑꯣ ꯑꯩꯁꯨ ꯁꯤ ꯂꯥꯛꯑꯀꯥꯟꯗ ꯇꯥꯏꯌꯦ
ꯑꯗꯨꯒꯅꯤꯗꯤ ꯑꯩꯈꯣꯏꯗ ꯑꯣꯏꯅ ꯑꯣꯠꯂꯒ ꯂꯩꯔꯝꯃꯦꯅꯦ ꯑꯩꯈꯣꯏꯅ ꯑꯣꯠꯇꯕꯤꯅ ꯃꯥꯅ ꯑꯣꯏꯅ ꯑꯣꯠꯂꯦ ꯑꯗꯨꯅꯦ ꯍꯥꯏꯖꯦ ꯀꯩꯅꯣꯒ ꯆꯞ ꯃꯥꯟꯅꯩꯌꯦ ꯏꯀꯣꯅꯣꯃꯤꯛꯁꯀ ꯑꯥ ꯏꯖꯨꯀꯦꯁꯟꯒ
ꯎꯝ
ꯃꯅꯦ ꯑꯩꯈꯣꯏ ꯏꯖꯨꯀꯦꯁꯟꯅꯦ ꯑꯩꯈꯣꯏ ꯇꯧꯔꯤꯁꯦ ꯑꯁ ꯄꯦꯟꯗꯣ ꯍꯥꯏꯕꯔꯥ ꯃꯦꯠꯁꯁꯨ ꯌꯥꯎꯏ
ꯊꯕꯛꯄꯨ ꯐꯪꯕ ꯁꯕꯖꯦꯛ ꯑꯣꯏꯔꯗꯤ ꯌꯥꯔꯦꯕ ꯑꯩꯅ ꯍꯥꯏꯖꯧ ꯍꯥꯏꯔꯗꯤ
ꯎꯝ ꯑꯩꯗꯤ ꯊꯥꯖꯗꯦꯗ ꯑꯩꯈꯣꯏꯒꯤ ꯄꯪꯕꯒ ꯄꯥꯕꯖꯤꯗ
ꯐꯪꯅꯤ ꯐꯪꯅꯤ ꯂꯣꯏ ꯐꯪꯅꯤꯁꯦ
ꯈꯪꯗꯦ
ꯀꯩꯇꯧꯕꯒꯤꯗꯤ ꯐꯪꯉꯣꯏ ꯂꯣꯏ ꯐꯪꯒꯅꯤ
ꯐꯤꯆꯦꯟ ꯑꯃꯗ ꯍꯦꯛ ꯄꯤꯔꯛꯇꯨꯏꯁꯦ ꯁꯤꯁꯤꯅꯅꯦ ꯔꯦꯀꯣꯔꯗ ꯇꯧꯔꯒ ꯁꯤꯈꯩꯁꯦ ꯄꯥꯗꯨꯏꯕ ꯎꯝ ꯎꯝ ꯎꯝ ꯑꯗꯨꯕꯨ ꯃꯍꯥꯛꯅ ꯃꯁꯥꯁꯤꯡ ꯑꯁꯤ ꯑꯥ ꯀꯩ ꯍꯥꯏꯅꯣ ꯄꯥ ꯕꯤꯔꯤ ꯑꯩ ꯊꯣꯛꯑꯔꯣꯏ ꯄꯥꯕ ꯑꯗꯨ ꯑꯃꯥꯖꯕ ꯃꯤꯑꯣꯏꯁꯤꯡ ꯑꯗꯨ ꯃꯍꯥꯛꯀ ꯅꯪꯗꯤ ꯍꯌꯦꯡ ꯍꯌꯦꯡ ꯄꯨꯡ ꯀꯌꯥꯗꯧꯒꯠꯇꯣꯏꯅꯣ ꯅꯪ꯫
ꯑꯁ ꯑꯩꯒꯤ ꯅꯨꯡꯇꯤꯒꯤ ꯍꯧꯒꯠꯄꯒꯤ ꯃꯇꯝꯁꯦ ꯄꯨꯡ ꯇꯔꯥꯁ ꯍꯦꯛꯇ ꯑꯣꯏꯅꯦ
ꯍꯣ ꯍꯣ ꯑꯗꯨꯗꯤ ꯉꯥꯛꯇ ꯂꯩꯔꯒ ꯇꯧꯔꯖꯦ꯫
ꯍꯣꯏ ꯍꯣꯏ ꯅꯪ ꯕꯣꯜ ꯌꯦꯡꯊꯣꯛꯆꯔꯣꯏ ꯌꯦꯡꯊꯣꯛꯆꯔꯣꯏ ꯎꯝ ꯎꯝ ꯊꯝꯃꯣ ꯊꯝꯃꯣ꯫ ꯎꯝ ꯎꯝ ꯎꯝ
ꯅꯪꯅ ꯀꯛꯑꯣ